ꯎꯝ
ꯅꯨꯉꯥꯏꯔꯤꯕꯣ
ꯑꯣ ꯅꯨꯡꯉꯥꯏꯔꯤꯌꯦ
ꯉꯥꯏꯍꯥꯛ ꯄꯥꯏꯅꯕꯅꯕ ꯇꯥꯔꯦꯅꯦ ꯍꯥ
ꯑ ꯉꯥꯏꯍꯥꯛ ꯋꯥꯔꯤ ꯋꯥꯇꯥꯏ ꯁꯨꯙꯔꯁꯤ ꯑꯔꯩꯕꯒꯩ
ꯑꯥ ꯃꯤꯡꯗꯤ ꯄꯜꯂꯔꯣꯏꯖ‌ꯦ ꯀꯌꯥꯃꯨꯛꯀꯨꯝꯕ ꯇꯧꯔꯒꯦ ꯀꯌꯥꯃꯨꯛꯀ ꯀꯌꯥꯃꯨꯛꯀꯨꯝꯕ ꯀꯣꯜ ꯇꯧꯔꯒꯦ
ꯑꯗꯨꯁꯨ ꯌꯥꯔꯝꯃꫭꯏꯌꯦ ꯑꯗꯨꯕ ꯌꯥ ꯕꯅꯦ ꯑꯗꯨꯝ ꯑꯗꯨꯝ ꯀꯩꯝ ꯍꯥꯏꯔꯒ ꯍꯥꯏꯗꯤ ꯇꯁꯀꯗꯤ ꯂꯩꯇꯣꯏꯕ ꯋꯥ ꯑ ꯑꯃꯇ ꯉꯥꯡꯕ ꯌꯥꯗꯕꯅꯦꯕꯀꯣ ꯑꯩꯈꫭꯏꯒꯤ ꯀꯩꯅꯣꯗꯨ ꯃꯠ ꯇꯥꯡꯗ ꯀꯔꯤꯝꯇ ꯅꯣ ꯁꯤꯡꯒꯜ ꯁꯤꯡꯒꯜ ꯋꯥꯔꯗ ꯍꯥꯏꯇꯥꯔꯦ ꯖꯁ ꯑꯩꯈꯣꯏꯒꯤ ꯔꯦꯟꯗꯝ ꯑꯣꯏꯅ ꯇꯧꯖ‌ꯦꯕ
ꯍꯥ ꯍꯥ ꯍꯥ ꯍꯥꯎ ꯕꯣꯜ ꯌꯦꯡꯕꯤꯕ꯭ꯔꯣ
ꯕꯣꯜ ꯌꯦꯉꯤ
ꯉꯁꯤꯗꯤ ꯄꯣꯔꯇꯨꯒꯥꯜ ꯐꯦꯟ ꯅꯪ ꯀꯔꯝꯕ ꯐꯦꯟꯁꯨ ꯑꯣꯏꯒꯦ ꯃꯦꯁꯤꯔ ꯄꯣꯔꯇꯨꯒꯥꯜꯔꯣ
ꯎꯝ ꯂꯣꯏ ꯁꯞꯄꯣꯔꯠ ꯇꯧꯋꯦ ꯍꯥꯏꯗꯣꯏꯕ ꯕꯖꯥ ꯍꯥꯏꯗꯤ ꯑꯩ ꯆꯞ ꯃꯥꯟꯅꯅ ꯍꯥꯏꯇꯥꯔꯦ ꯃꯣꯏꯗꯤ ꯑꯩ ꯂꯣꯏꯅꯗꯤ ꯑꯗꯨ ꯄꯥꯝꯃꯦ ꯑꯒ ꯍꯥꯏꯗꯤ ꯀꯩꯅꯣꯗꯤ ꯃꯁꯤ ꯑꯣꯏꯅ ꯑꯣꯏ ꯍꯥꯏꯕꯗꯨꯗꯤ ꯂꯩꯇꯦꯕꯀꯣ
ꯑꯠꯆꯆꯆ ꯉꯝꯕ ꯉꯝꯕꯗꯣ ꯁꯞꯄꯣꯔꯠ ꯇꯧꯒꯅꯤ ꯍꯥꯏꯕ ꯃꯥꯜꯂꯦꯅꯦ ꯑꯗꯨꯗꯤ
ꯑ ꯑꯗꯨꯝꯅ ꯈꯜꯂꯁꯨ ꯌꯥꯏ ꯍꯣꯏꯣꯏ ꯃꯦꯟ ꯑꯣꯏꯅ ꯄꯥꯝꯖꯕꯗꯤ ꯄꯣꯔꯇꯨꯒꯜꯁꯨ ꯑꯗꯨꯝ ꯄꯥꯝꯃꯤ ꯍꯥꯏ ꯑꯥꯔꯖꯦꯟꯇꯤꯅꯥꯁꯨ ꯄꯥꯝꯃꯤ ꯕ꯭ꯔꯥꯖꯤꯜꯁꯨ ꯄꯥꯝꯃꯤ ꯀꯣ ꯑꯗꯨ ꯅꯨꯇꯤ ꯃꯌꯥꯝ ꯃꯅꯨꯡ ꯈꯔꯗꯤ ꯄꯥꯝꯕ ꯑꯩꯅ ꯑꯗꯨꯝ ꯍꯥꯏꯗꯤ ꯅꯨꯡꯉꯥꯏꯖꯕ ꯍꯥꯏꯇꯥꯥꯔꯦꯅꯦ ꯂꯣꯏꯅ ꯌꯦꯡꯕꯗꯨꯅꯀꯣ
ꯇꯤꯝꯁꯤꯡꯗꯨꯅꯦꯅꯦ
ꯑꯥ ꯑꯥ ꯑꯗꯨꯃꯥꯏꯅ ꯊꯥꯏꯔꯤꯁꯨ ꯑꯗꯨꯝ ꯌꯥꯏ ꯂꯥꯏꯅ ꯌꯦꯡꯉꯤ ꯍꯥꯏ ꯍꯥꯏꯇꯥꯔꯦꯕ꯭ꯔꯣ ꯍꯥꯏꯗꯤ ꯑꯃꯈꯛ ꯏꯁꯄꯦꯁꯤꯐꯤꯛ ꯑꯣꯏꯅꯗꯤ ꯑꯩ ꯊꯝꯗ꯭ꯔꯦ ꯍꯥꯏꯗꯤ ꯍꯥꯏꯗꯤ ꯑꯃꯅ ꯂꯧ ꯑꯃꯅ ꯑꯃꯈꯛꯇꯅ ꯂꯧꯅꯤ ꯍꯥꯏꯕꯁꯤ ꯂꯩꯌꯦ ꯇꯝꯕ ꯉꯝꯕ ꯅꯠꯇꯦꯗꯅ ꯑꯗꯅꯦ ꯌꯦꯒꯝꯕ ꯑꯗꯨꯅ ꯂꯧꯖꯧ ꯑꯗꯨ ꯃꯥꯟꯅꯅꯦ ꯈꯜꯂꯦ ꯍꯥꯏꯇꯥꯔꯦꯕꯗ꯭ꯔꯥ
ꯑꯥ ꯑꯩꯒꯤ ꯇꯤꯝꯗꯤ ꯉꯔꯥꯡ ꯁꯥꯟꯅꯔꯦ
ꯉꯔꯥꯡ ꯁꯥꯟꯅꯈ꯭ꯔꯦꯕ ꯑꯣ ꯀꯩ ꯑꯣ ꯑꯣ ꯉꯔꯥꯡ ꯈꯔ ꯅꯩꯈ꯭ꯔꯕ ꯍꯨꯝ ꯃꯥꯂꯦꯅ
ꯈꯔ ꯑꯥ ꯈꯔ ꯅꯩꯈ꯭ꯔꯕꯅꯦ ꯉꯔꯥꯡ ꯎꯝ ꯉꯁꯤ ꯀꯃꯥꯏꯅ ꯇꯧꯒꯅꯤ ꯌꯦꯡꯕ ꯇꯥꯔꯦ
ꯑꯣ ꯉꯁꯤꯗ ꯅꯣꯢ ꯑꯣ ꯀꯩꯅꯣꯒꯤ ꯔꯣꯅꯥꯜꯗꯣ ꯍꯣꯏꯒꯤ ꯑꯣ ꯍꯣꯏꯗ ꯃꯣꯏꯁꯨ ꯑꯗꯨꯝ ꯐꯖꯅ ꯁꯥꯟꯅꯖꯅꯤ ꯍꯥꯏꯗꯤ ꯃꯥꯁꯨ ꯆꯍꯤ ꯌꯥꯝꯖꯜꯂꯛꯑꯦ ꯃꯥꯁꯨꯦ ꯑꯦꯇꯦꯝ ꯇꯧꯖꯔꯛꯏꯁꯦꯀꯣ
ꯆꯍꯤ ꯑꯗꯨꯝ ꯍꯣꯏ ꯆꯍꯤꯗ ꯉꯝꯗ꯭ꯔꯒꯗꯤ ꯑꯗꯨꯝ ꯍꯤꯗ ꯁꯨꯃꯥꯏꯅ ꯇꯧꯒꯅꯤ ꯍꯥꯏꯅ ꯑꯗꯨꯝ ꯇꯧꯔꯒ ꯂꯩꯔꯦꯗ ꯐꯣꯔꯇꯤ ꯋꯥꯟ ꯏꯌꯔꯁꯅꯦ ꯇꯧꯔꯒ ꯆꯍꯤ ꯌꯥꯝ ꯈꯦꯠꯅꯕ ꯅꯠꯇꯦꯕ ꯆꯍꯤꯁꯦ ꯆꯍꯤ ꯇꯨ ꯏꯌꯔꯁ ꯀꯨꯝꯕꯀ ꯈꯦꯠꯅꯕꯅꯦꯕ ꯑꯗꯣ ꯃꯥꯁꯦ ꯑꯗꯨꯝ ꯖꯤꯝꯗ ꯀꯥ ꯍꯦꯟꯅ ꯇꯧꯕꯒꯤ ꯍꯥꯏꯁꯤꯔꯥ ꯀꯔꯤ ꯍꯥꯏꯁꯤꯒꯦ ꯑꯗꯨꯝ ꯃꯥꯁꯦ ꯁ꯭ꯇꯤꯐ ꯁ꯭ꯇꯤꯐ ꯑꯣꯏꯔꯕ ꯃꯁꯥꯜꯗꯨꯒꯣ ꯐ꯭ꯂꯦꯛꯁꯤꯕꯜ ꯑꯣꯏꯗ꯭ꯔꯦꯕ
ꯑꯣ
ꯑꯗꯨꯏ ꯍꯥꯏꯕꯗꯤ ꯃꯦꯁꯤ ꯁꯤꯗꯤ ꯖꯤꯝꯒꯨꯝꯕ ꯁꯥꯟꯅꯔꯁꯨ ꯂꯥꯏꯠꯇ ꯑꯣꯏꯅ ꯁꯥꯟꯅꯩꯗꯅ
ꯃꯥꯅꯦ
ꯔꯣꯅꯥꯜꯗꯣꯗ ꯈꯔ ꯍꯦꯕꯤ ꯑꯣꯏꯅ ꯁꯥꯟꯅꯕꯩ
ꯎꯝ ꯃꯥꯁꯦ ꯍꯣꯏ ꯑꯦꯇꯦꯝꯕꯨꯗꯤ ꯑꯗꯨꯝ ꯐꯖꯅ ꯇꯧꯖꯩ ꯑꯗꯨꯏꯇꯔꯁꯨ ꯑꯩ ꯈꯟꯕꯗꯗꯤ ꯑꯗꯨꯝ ꯍꯣꯏ ꯃꯦꯁꯤꯅ ꯑꯗꯨꯝ ꯍꯦꯟꯕ꯭ꯔꯥꯅꯤ ꯈꯜꯂ ꯑꯩꯒꯤ ꯑꯣꯏꯅ
ꯍꯣꯏ ꯃꯥꯅ ꯑꯗꯨꯝ ꯁꯥꯟꯅꯕ ꯎꯝ ꯃꯥꯅ ꯁꯥꯟꯅꯕꯁꯦ ꯃꯥꯅ ꯍꯦꯟꯒꯅꯤꯗ ꯃꯥꯗꯣ ꯔꯤꯇꯥꯌꯔ ꯇꯧꯕ ꯃꯇꯝ ꯑꯣꯏꯔꯦꯕꯀꯣ ꯑꯗꯣ ꯃꯥ ꯑꯗꯣ ꯀꯔꯤ ꯍꯥꯏꯁꯤꯔ ꯃꯥꯁꯨ ꯋꯥꯔꯜ ꯀꯥꯞ ꯑꯃꯇꯪꯗꯤ ꯉꯝꯅꯤꯡꯕꯒꯤ ꯀꯩꯅꯣ ꯑꯃ ꯂꯩꯌꯦ ꯕꯩ
ꯑꯗꯣ ꯀꯩꯅꯣ ꯇꯧꯋꯦ ꯑꯩꯒꯤ ꯑꯣꯏꯕ ꯑꯩꯅ ꯑꯩꯅ ꯑꯣꯏꯕ ꯚ꯭ꯌꯨꯗꯗꯤꯅꯦ ꯃꯥꯁꯦ ꯍꯥꯏꯗꯤ ꯃꯦꯁꯤꯒꯤ ꯃꯥꯒꯤ ꯇꯤꯝ ꯃꯦꯟ ꯃꯥꯉꯣꯟꯗ ꯁꯞꯄꯣꯔꯠ ꯇꯧꯔꯤꯕ ꯑꯗꯨꯃꯥꯏꯅ ꯔꯣꯅꯥꯜꯣꯒꯤ ꯇꯤꯝ ꯃꯦꯟ ꯃꯥꯉꯣꯟꯗ ꯁꯄꯣꯔꯠ ꯇꯧꯕꯁ ꯀꯌꯥ ꯎꯗꯦꯕꯀꯣ ꯍꯥꯏꯗꯤ ꯃꯣꯏꯒꯤ ꯀꯣꯑꯣꯗꯤꯅꯦꯁꯟ ꯍꯥꯏꯒꯗ꯭ꯔꯥ ꯇꯤꯝ ꯋꯥꯛ ꯍꯥꯏꯒꯗ꯭ꯔꯥ ꯑꯗꯨꯒꯤ ꯃꯃꯤꯁꯦ ꯇꯥꯗꯦꯕ
ꯎꯝ ꯑꯗꯣ ꯍꯟꯗꯛꯇꯣ ꯈꯔ ꯃꯤꯠ ꯐꯤꯜꯒꯨꯝꯕꯁꯨ ꯈꯔꯗꯤ ꯐꯖꯔꯕꯅꯦꯕ
ꯑꯥ
ꯑꯃꯨꯛ ꯀꯔꯤ ꯍꯥꯏꯔꯤꯁꯤꯔ ꯃꯁꯥꯒꯤ ꯆꯦꯟꯕ ꯑꯃꯇ ꯉꯝꯗ꯭ꯔꯦꯕ ꯍꯥꯏꯕꯗꯤ ꯒꯣꯜ ꯆꯥꯟꯅꯤꯡꯉꯥꯏ ꯆꯥꯟꯁ ꯈꯛ ꯊꯤꯕꯒꯤ ꯇꯥꯏꯞꯇ ꯇꯧꯔꯛꯑꯦꯕꯀꯣ
ꯃꯥꯒꯤ ꯀꯩꯅꯣ ꯌꯥꯎꯗꯕꯗꯣ
ꯑꯗꯨꯃꯥꯏꯅ ꯇꯧꯔꯒ ꯂꯩꯔꯤꯅꯦ
ꯎꯝ ꯑꯗꯨꯃꯥꯏꯅ ꯑꯗꯨꯝ ꯃꯥꯒꯤ ꯃꯥꯒꯤ ꯃꯣꯏꯒꯤ ꯀꯩꯅꯣꯁꯦ ꯍꯥꯏꯗꯤ ꯑꯗꯨꯝ ꯎꯏ ꯍꯥꯏꯇꯥꯔꯦ ꯃꯣꯏꯒꯤ ꯁꯥꯟꯅꯃꯤꯟꯅꯅꯕꯒꯤ ꯈꯨꯠꯁꯥꯟꯅꯁꯦꯀꯣ
ꯎꯝ
ꯇꯤꯝꯋꯥꯛ ꯑꯃꯒꯤ ꯀꯩꯅꯣꯦ ꯈꯔ ꯑꯗꯨꯝ ꯋꯥꯠꯄ꯭ꯔꯥꯅ ꯈꯜꯂꯦꯕ ꯍꯥꯏꯗꯤ ꯃꯃꯥꯡꯗ ꯑꯩꯈꯣꯏꯅ ꯃꯦꯁꯤ ꯍ ꯌꯦꯡꯕ ꯀꯥꯟꯗꯁꯨ ꯇ꯭ꯋꯦꯟꯇꯤ ꯇ꯭ꯋꯦꯟꯇꯤ ꯇꯨ ꯌꯦꯡꯕ ꯃꯇꯝꯗ ꯌꯥꯝ ꯐꯖ ꯁꯥꯟꯅꯩꯌꯦꯕ ꯃꯣꯏꯒꯤ ꯇꯝꯋꯥꯛꯁ ꯍꯥꯏꯇꯥꯔ ꯍꯣꯏ ꯕꯣꯜ ꯆꯟꯕ ꯆꯟꯗꯕꯗꯨꯅ ꯇꯣꯉꯥꯟ ꯊꯝꯖꯈ꯭ꯔꯒꯁꯨ ꯀꯣ ꯌꯥ ꯑꯗꯨꯃꯥꯏꯅ ꯍꯥꯏꯗꯤ ꯇꯤꯝ ꯋꯥꯋꯥꯛꯛꯇꯗꯤ ꯌꯥꯝ ꯐꯖꯩꯑꯕ ꯍꯥꯏꯗꯤ ꯃꯥꯒꯤ ꯑꯔꯣꯏꯕ ꯑꯣꯏꯕꯅꯤ ꯀꯥꯏꯅ ꯁꯨ ꯍꯥꯏꯕꯤꯔꯥ ꯑꯗꯨꯃꯥꯏꯅ ꯈꯟꯕꯤꯔꯝꯕꯁꯨ ꯌꯥꯏꯀꯣ ꯑꯗꯨꯕꯨꯗꯤ ꯆꯆꯝ ꯇꯤꯡꯃꯤ ꯑꯗꯨꯕꯨꯗꯤ ꯂꯣꯏꯅꯃꯛ ꯈꯠꯅꯩ ꯉꯥꯛꯇꯅꯤ ꯍꯥꯏꯗꯤ ꯂꯧꯅꯤꯡꯕ ꯉꯥꯛꯇꯅꯤ
ꯑꯥ
ꯑꯗꯨꯕꯨ ꯑꯗꯨꯃꯥꯏꯅ ꯃꯣꯏ ꯀꯩꯅꯣꯗꯗꯤ ꯌꯧꯗꯦꯕ ꯃꯣꯏꯒꯤ ꯄꯣꯔꯇꯨꯒꯜꯒꯤ ꯍꯥꯏꯒꯗ꯭ꯔꯥ ꯍꯩꯕꯕꯨꯗꯤ ꯌꯥꯎꯗꯕ ꯅꯠꯇꯦ ꯌꯥꯎꯋꯦ
ꯌꯥꯎꯏꯤ ꯑꯗꯨ ꯑꯣꯏꯔꯁꯨ ꯀꯣꯑꯣꯗꯤꯅꯦꯁꯟꯗꯣ ꯆꯥꯟꯅꯗꯕ꯭ꯔꯥ ꯀꯃꯥꯏꯅ ꯇꯧꯋꯤꯅꯣ ꯌꯥꯗꯣꯏꯗ ꯁꯨꯌꯥ ꯌꯥꯗꯣꯏꯗ
ꯑꯗꯨꯁꯨ ꯑꯗꯨꯃꯥꯏ ꯍꯥꯏꯅꯈꯤꯕ ꯇꯥꯏꯕ ꯇ꯭ꯋꯦꯟꯇꯤ ꯇ꯭ꯋꯦꯟꯇꯤ ꯇꯨꯒꯤ ꯃꯇꯝꯗꯁꯨ ꯃꯥꯒ ꯏꯁꯔꯥꯏ ꯀꯔꯝꯒ ꯐꯥꯡꯪꯅꯤ ꯍꯥꯏꯕ꯭ꯔ ꯀꯣ ꯆꯥꯟꯅꯗꯦ ꯍꯥꯏꯕꯥꯥꯏꯅ ꯍꯥꯏꯕ ꯑꯃ ꯇꯥꯏꯑꯕ
ꯑꯥ
ꯑꯗꯨꯗꯤ ꯈꯪꯗꯦ ꯀꯩꯅꯣꯗ ꯑꯗꯨꯝ ꯌꯦꯡ ꯅꯨꯡꯉꯥꯏꯗꯅ ꯁꯝꯅ ꯍꯥꯏꯔꯒ ꯐ꯭ꯔꯥꯟꯁꯇꯁꯨ ꯑꯗꯨꯝ ꯅꯨꯡꯉꯥꯏꯗꯅ ꯚ
ꯍꯣꯏ ꯍꯣꯏ ꯇꯤꯝꯗꯣ ꯑꯃꯁꯨ ꯍꯩꯔꯝꯃꯦ ꯑꯃꯁꯨ ꯍꯩꯔꯝꯃꯦ ꯀꯣꯑꯣꯔꯗꯤꯅꯦꯁꯟꯗꯨ ꯌꯥꯝ ꯅꯨꯡꯉꯥꯏꯔꯦꯗꯅ
ꯑꯗꯨꯃꯥꯏꯅ ꯂꯩꯕꯖꯥꯠꯅꯤ ꯃꯥꯥꯏ ꯃꯥꯒꯤ ꯆꯥꯟꯅꯕ ꯆꯥꯟꯅꯗꯕ ꯇꯤꯝꯁꯤꯒꯤꯀꯣ
ꯍꯣꯏ ꯍꯣꯏꯣꯏ ꯕ꯭ꯔꯥꯖꯤꯜꯒꯤꯁꯤꯅ ꯑꯃꯨꯛ ꯕ꯭ꯔꯥꯖꯤꯜꯒꯤꯁꯤꯅ ꯑꯃꯨꯛ ꯇꯤꯃꯦꯠꯁꯤꯇ ꯐꯖꯔꯒ ꯄꯁꯦ ꯑꯃꯠꯇ ꯆꯥꯟꯅꯗꯕ ꯑꯃ ꯑꯣꯏꯁꯨ ꯍꯥꯏꯕꯗꯤ ꯃꯁꯥ ꯃꯁꯥꯒꯤ ꯀꯦꯔꯤ ꯇꯧꯅꯤꯉꯥꯏ ꯏꯁꯀꯤꯜ ꯁꯣ ꯇꯧꯅꯤꯉꯥꯏ ꯇꯥꯏꯞ ꯇꯧꯔꯑꯒꯦ
ꯎꯝ ꯑꯗꯨꯁꯨ ꯊꯣꯛꯇꯕ ꯅꯠꯇꯦ ꯍꯥꯏꯗꯤ ꯀ꯭ꯂꯕ ꯇꯣꯉꯥꯟ ꯇꯣꯉꯥꯟꯕ ꯀ꯭ꯂꯞꯇꯒꯤ ꯄꯨꯜꯂꯞ ꯄꯨꯜꯂꯒ ꯆꯍꯤ ꯑꯃꯒꯤ ꯀꯩꯅꯣꯗ ꯁꯥꯟꯅꯔꯛꯄꯅꯤꯅ ꯑꯗꯨꯕꯨꯗꯤ ꯈꯔꯗꯤ ꯑꯗꯨꯝ ꯋꯥꯕꯖꯥꯠꯅꯦꯕ ꯃꯣꯏꯁꯨ ꯑꯗꯤ ꯄꯔꯤꯛꯇ ꯄ꯭ꯂꯦꯌꯥꯔꯈꯩꯁꯦ ꯍꯥꯏꯗꯤ ꯈꯔ ꯈꯔ ꯀ꯭ꯂꯕ ꯃꯃꯤꯡ ꯆꯞꯄꯅ ꯁꯥꯟꯅꯕꯈꯩꯗꯤ ꯈꯔ ꯑꯗꯨꯝ ꯈꯔ ꯏꯒꯣꯜ ꯂꯩꯅꯩꯔꯪꯕꯅꯤ
ꯍꯣꯏ
ꯑꯗꯨꯝꯕ ꯃꯌꯥꯝꯁꯨ ꯂꯩꯕꯅꯤꯅ ꯑꯗꯨꯝ ꯈꯔꯗꯤ ꯑꯗꯨꯝ ꯆꯥꯅꯕꯗꯤ ꯑꯗꯨꯝ ꯋꯥꯠꯇꯣꯏꯅꯦꯕ
ꯑꯥ
ꯌꯦꯡ ꯃꯥ ꯇꯥꯔꯤꯕꯔ꯭ꯔ ꯍꯠꯇ꯭ꯔ ꯀꯅꯥꯥꯟ ꯀꯩꯅꯣ ꯇꯧꯕ ꯑ ꯕ꯭ꯔꯗꯗꯤ ꯆꯥꯛ ꯏꯁꯤꯡ ꯎꯅꯔꯕ ꯀꯃꯥꯏ ꯇꯧꯔꯤꯒꯦ ꯎꯝ ꯑꯣ ꯈꯔ ꯋꯥꯠꯂꯤꯕꯣ ꯑꯩꯁꯨ ꯆꯥꯗ꯭ꯔꯤ ꯆꯥꯛ ꯉꯥꯏꯔꯝꯃꯤꯅꯦ ꯃꯌꯥꯝ ꯆꯥꯛ ꯉꯥꯏꯕ ꯑꯣꯏꯅ ꯑꯋꯥ ꯅꯨꯡꯉꯥꯏ ꯋꯥꯔꯤ ꯁꯥꯟꯅꯕ ꯑꯣꯏꯅ ꯁꯨꯝ ꯕ꯭ꯔꯗ ꯍꯣꯏꯗ ꯁꯨꯝ ꯀꯣꯜ ꯇꯧꯊꯣꯔꯛꯀꯦꯅ ꯇꯧꯊꯣꯔꯛꯄꯅꯦ ꯑ ꯇꯥꯏ ꯀꯣꯄꯔ꯭ꯔ
ꯀꯩꯅ ꯇꯥꯕ꯭ꯔꯥ
ꯇꯥꯔꯕꯣ ꯇꯥꯔꯕꯣ
ꯇꯥꯔꯦ ꯇꯥꯏ ꯑ ꯀꯩꯅꯣꯒꯤꯗꯣ ꯑꯩꯁꯨ ꯀꯩꯅꯣꯗ ꯎꯕꯗꯨꯗ ꯇꯧꯔꯒꯦ ꯁꯤꯅꯦꯗ ꯑꯗꯨꯒ ꯁꯞ ꯆꯍꯔꯕꯅ ꯆꯪꯉꯨꯔꯒ
ꯍꯣꯏ ꯃꯌꯥꯝꯁꯦ ꯀꯩ ꯍꯥꯏꯅꯤ ꯍꯥꯏꯗꯤ ꯋꯥꯔꯤ ꯁꯥꯟꯅꯕꯗ ꯑ ꯂꯣꯏꯅꯃꯛ ꯁꯪꯅꯕ ꯅꯠꯇꯝꯅ ꯁꯪꯅ ꯁꯪꯅꯕ ꯁꯥꯟꯅꯕꯅꯤꯅꯅꯦ ꯑꯍꯥꯟꯕꯗꯩ ꯈꯔ ꯁꯥꯟꯅꯔꯝꯃꯦ ꯑꯗꯨꯝ ꯄꯪꯁꯥꯥꯟ ꯁꯥꯟꯅꯔꯝꯒꯅꯤꯗ ꯈꯔ ꯋꯥꯔꯤ ꯍꯩꯕ ꯃꯤꯗꯅ ꯋꯥꯔꯤꯖꯦ ꯍꯥꯏꯗꯤ ꯅꯨꯄꯥꯒ ꯅꯨꯄꯤꯒ ꯁꯥꯡꯅꯅꯕ ꯋꯥꯔꯤꯁꯦ ꯈꯔ
ꯃꯣꯏꯅꯕꯨ ꯍꯦꯟꯅ ꯃꯇꯩ ꯃꯅꯥꯎꯗꯨꯅ ꯍꯦꯟꯅ ꯅꯨꯡꯉꯥꯏꯔꯗꯧꯅꯤꯅꯦ
ꯑꯥ ꯑꯗꯨꯅꯦ ꯍꯦꯟꯅ ꯋꯥꯔꯤ ꯑꯗꯨꯅ ꯋꯥꯔꯤ ꯑꯣꯏꯅꯦꯕ ꯅꯨꯄꯥ ꯃꯁꯦꯟꯒꯤꯗꯨꯅ ꯋꯥꯔꯤ ꯑꯃꯅꯦꯅ
ꯄꯨꯡ ꯑꯃ ꯍꯦꯟꯅꯁꯨ ꯁꯥꯟꯅꯕ ꯉꯝꯕꯅꯦꯕ
ꯑ ꯑꯁ ꯑꯗꯨ ꯁꯥꯅꯩ ꯎ ꯋꯥꯔꯤ ꯁꯥꯟꯅꯖꯦ ꯁꯥꯟꯅꯖꯦ ꯀꯥꯏ ꯍꯥꯏꯖꯤꯜ ꯂꯛꯄꯁꯨ ꯃꯌꯥꯝ ꯌꯥꯎꯋꯦꯕ ꯈꯪꯉꯕ ꯍꯥꯏ ꯑꯗꯨꯅ ꯁꯥꯟꯅꯕꯒ ꯇꯟꯗꯅꯀꯣ ꯍꯥꯏꯗꯤ ꯄꯨꯡ ꯍꯥꯏꯗꯤ ꯉꯜꯂꯤꯉꯩꯗ ꯁꯥꯟꯅꯕꯗꯤ ꯁꯥꯟꯅꯅꯤꯡꯉꯦ ꯊꯦꯡꯉ ꯀꯥꯟꯗꯗꯤ ꯁꯥꯟꯅ ꯅꯤꯡꯗꯦꯗꯅ
ꯑ ꯑꯣ ꯑꯩꯁꯨ ꯍꯣꯔꯦꯟ ꯀꯩꯅꯣꯗ ꯑꯃꯛ ꯀꯣꯜ ꯇꯧꯕ ꯇꯥꯔꯦ ꯈꯔ ꯌꯥꯎꯕ ꯀꯩꯅꯣꯁꯤꯡꯗꯨꯗ ꯁꯝ ꯁꯥꯡꯕꯁꯤꯡꯗ ꯍꯥ
ꯅꯨꯄꯤꯒꯗꯤ ꯋꯥꯔꯤ ꯁꯥꯟꯅꯗ꯭ꯔꯣ ꯑꯇꯣꯞꯄ ꯂꯄ ꯌꯥꯎꯔꯤ ꯃꯌꯥꯝꯗꯨꯒ ꯑꯩ ꯅꯨꯄꯤ ꯑꯅꯤꯗꯤ ꯁꯣꯏꯔꯦꯕ ꯋꯥꯔꯤ ꯁꯥꯟꯅꯕ
ꯑ ꯑꯠꯆꯥ
ꯑꯗꯨꯝ ꯁꯥꯟꯅ ꯁꯥꯟꯅꯕ ꯁꯥꯟꯅ ꯁꯥꯟꯅꯔꯒꯀꯣ ꯋꯥꯔꯤ ꯄꯨꯛꯅꯤꯡꯗ ꯉꯥꯏꯜꯂ ꯂꯣꯏꯦ ꯅꯠꯇ꯭ꯔꯥ ꯉꯥꯏꯍꯥꯛ ꯉꯥꯏꯍꯥꯛꯀꯤ ꯃꯤꯅꯤꯠ ꯁꯨꯅꯕ ꯉꯥꯡꯅꯕꯅꯦꯕ ꯕꯦꯛ ꯊꯝꯃꯃ ꯃꯣꯏꯗ
ꯑꯗ ꯕ꯭ꯔꯦꯛ ꯍꯥꯏꯔꯤꯁꯤꯕꯨꯅꯦ ꯅꯣꯏ ꯀꯩꯅꯣꯗꯨꯗ ꯊ ꯍꯥꯏꯕꯅꯦꯗ ꯅꯣꯏꯅ ꯍꯥꯏꯔꯦꯗꯅ ꯂꯩꯗꯅ ꯗꯥꯢꯔꯦꯛ ꯀꯦꯟꯅ ꯄꯥꯟꯒ꯭ꯔꯖꯨ
ꯑꯁ ꯑꯁ ꯌꯥꯎꯋꯦ ꯀꯩꯅꯣ ꯇꯧꯕ ꯌꯥꯎꯋꯦ ꯋꯥꯔꯤꯁꯦ ꯀꯩ ꯍꯥꯏꯅꯤ ꯍꯥꯏ ꯈꯔ ꯑꯗꯨꯝ ꯀ꯭ꯔꯣꯁ ꯇꯥꯟꯖꯜꯂꯛꯄ ꯕꯣꯗꯔ ꯂꯥꯟꯖꯜꯂꯛꯄ ꯑꯗꯨꯝ ꯌꯥꯎꯗꯕ ꯅꯠꯇꯦ ꯍꯥꯏ ꯇꯥꯔꯦꯀꯣ
ꯑꯥ
ꯆꯧꯁꯤꯒꯦ ꯍꯥꯏꯖꯤꯜꯂꯛꯄꯒ ꯌꯥꯎꯗꯕ ꯅꯠꯇꯦ ꯑꯗ ꯃꯣꯏ ꯈꯨꯟꯗ ꯀꯣꯏꯔꯛꯎ ꯀꯥꯏ ꯍꯥꯏꯕꯁꯨ ꯌꯥꯝ ꯌꯥꯎꯋꯦ
ꯑ
ꯑ
ꯑꯦ ꯑꯗꯨꯒꯨꯝꯕ ꯄꯥꯟꯕꯁꯨ ꯌꯥꯕ꯭ꯔꯣ ꯉꯁꯥꯏ ꯀꯩꯅꯣ ꯊꯥꯒꯠꯄꯗꯗꯤ ꯌꯥꯗꯕꯒꯤ ꯇꯥꯏꯞꯇ ꯇꯧꯔꯦ
ꯎꯝ ꯋꯥꯔꯤ ꯑꯗꯨ ꯋꯥꯔꯤ ꯀꯩꯁꯨ ꯀꯥꯏꯗꯦꯗ ꯍꯥꯏꯗꯤ ꯀꯩꯅꯣ ꯇꯧꯕ ꯀꯩꯅꯣ ꯍꯥꯏꯇꯥꯔꯦ ꯀꯃꯨꯅꯦꯜ ꯁꯥꯒꯠꯄ ꯋꯥꯔꯤ ꯑꯗꯨꯕꯗꯤ ꯁꯥꯟꯅꯒꯅꯨ ꯍꯥꯏꯕꯅꯦꯕ ꯑꯗꯨꯒ ꯍꯥꯏꯗꯤ ꯆꯨꯝꯅ ꯍꯥꯏꯗꯤ ꯀꯩꯅꯣ ꯍꯥꯏꯗꯤ ꯑꯩꯩꯅꯁꯨ ꯀꯥꯏꯗꯦꯗꯅ ꯍꯥꯏꯅꯦ ꯑꯩꯅ ꯅꯣꯏꯒꯤ ꯈꯨꯟꯗ ꯂꯥꯛꯀꯦ ꯑꯦ ꯅꯪ ꯀꯣꯏꯔꯛꯎ ꯈꯣꯠꯂꯨ ꯍꯥꯏꯕꯁꯤꯗꯤ ꯁꯤꯗꯤ ꯃꯤ ꯑꯃꯒꯤꯒꯤ ꯀꯩꯅꯣꯅꯦꯅ ꯍ ꯄꯤꯦꯔꯤꯇꯤ ꯍꯥꯏꯒꯗ꯭ꯔꯥ
ꯍ ꯏꯗ ꯑꯗꯨꯕꯨꯗꯤꯣ ꯅꯨꯡꯁꯤꯅꯔꯒ ꯋꯥꯔꯤ ꯁꯥꯟꯅꯕꯗꯨꯕꯨ ꯑꯗꯨꯐꯥꯎ ꯌꯥꯗ꯭ꯔꯗꯤ
ꯁꯥꯟꯅꯒꯅꯣ ꯍꯥꯏꯕ ꯈꯛꯇꯅꯦꯕꯀꯣ ꯑꯗꯨꯝꯕꯩ ꯋꯥ ꯑꯇꯣꯞꯄꯗꯤ ꯀꯩꯁꯨ ꯌꯥꯎꯗꯦ ꯑꯗꯨꯝꯕ ꯀꯃꯨꯅꯦꯜ ꯑꯣꯏꯕ ꯋꯥꯁꯤꯗꯤ ꯑꯗꯨꯝ ꯌꯥꯗꯦꯗꯅ ꯍꯥꯏꯗꯤ ꯁꯤꯗꯤ ꯃꯤ ꯈꯨꯗꯤꯡꯃꯛꯇ ꯅꯨꯡꯉꯥꯏꯅ ꯅ ꯃꯃꯅ ꯑꯃ ꯅ ꯃ ꯃꯤ ꯍꯨꯜꯂꯒ ꯉꯥꯡꯅꯕꯒ ꯆꯞꯃꯥꯅꯩꯗꯅꯀꯣ ꯑꯗꯨꯗ ꯑꯗꯨ ꯑꯗꯨꯝ ꯃꯔꯤ
ꯑꯗꯣ ꯅꯨꯡꯗꯥꯡꯗ ꯀꯣꯜ ꯇꯧꯒꯗꯧꯕꯁꯤꯗ ꯈꯔ ꯅꯨꯡꯉꯥꯏ ꯇꯦꯅꯦꯍꯥ
ꯑꯦꯅꯤꯇꯥꯏꯝ ꯌꯥꯕꯅꯦ ꯑꯗꯨꯕꯨꯗꯤ ꯍꯥꯏꯗꯤ ꯃꯤꯅ ꯁꯪꯅꯗꯕꯒꯤ ꯋꯥꯅꯦꯕꯀꯣ ꯑꯥ ꯑꯗꯨꯒꯤ ꯋꯥꯅꯦ ꯑꯗꯣ ꯑꯁꯪꯕ ꯑꯗꯨꯝ ꯌꯥꯎꯕꯩ ꯍꯥꯏꯗꯤ ꯁꯪꯉꯒꯗꯤ ꯏꯃꯥꯟꯅꯕ ꯑꯃꯁꯨ ꯑꯩ ꯑꯗꯨꯝ ꯁꯥꯟꯅꯩ ꯀꯅꯣꯗꯒꯤ ꯍꯤꯃꯥꯁꯨ ꯈꯣꯏ ꯂꯝꯕꯨꯗꯤ ꯂꯝꯗꯨꯗꯤ ꯀꯥꯎꯔꯦ ꯑꯗꯨꯒ ꯃꯥꯁꯨ ꯑꯗꯨꯝ ꯁꯥꯟꯅꯩ ꯃꯥ ꯃꯤꯖꯣꯔꯥꯝꯗ ꯂꯩ ꯈꯣꯠꯂꯦ ꯀꯥꯏꯅ ꯑꯗꯨꯝ ꯋꯥꯔꯤ ꯁꯥꯟꯅꯕ ꯑꯗꯨ ꯅꯨꯡꯉꯥꯏꯌꯦꯕꯀꯣ ꯑꯗꯨꯝ ꯐꯖ ꯐꯖꯅ ꯑꯗꯨꯝ ꯋꯥꯔꯤ ꯁꯥꯟꯅꯩ ꯍꯥꯏꯗꯤ ꯋꯥꯔꯤ ꯁꯥꯟꯅꯕꯗ ꯑꯗꯨꯝ ꯊꯣꯛꯄ ꯑꯗꯨꯁꯨ ꯑꯗꯨꯝ ꯌꯥꯎꯏꯤ ꯍꯥꯏꯗꯤ ꯎ ꯃꯥꯀꯩ ꯃ ꯂꯥꯏꯟ ꯃꯥꯟꯅꯔꯒꯅ ꯋꯥꯈꯜ ꯆꯥꯟꯅꯕ ꯍꯥꯏꯒꯗ꯭ꯔꯥ ꯍꯥꯏꯒꯗ꯭ꯔꯥ ꯑꯗꯨꯝꯕꯁꯨ ꯑꯗꯨꯝ ꯌꯥꯎꯋꯤ ꯁꯦꯟꯗ ꯑ ꯑꯗꯨꯝ ꯍꯥꯏꯗꯤ ꯑꯗꯨꯝ ꯀꯩꯅꯣꯒ ꯇꯧꯕꯁꯨ ꯑꯗꯨꯝ ꯌꯥꯎꯋꯦꯍ ꯑꯍꯟ ꯑꯣꯏꯕꯅꯁꯨ ꯐꯅꯌꯥꯝ ꯌꯥꯎꯋꯦ ꯍꯥꯏꯗꯤ ꯑꯩꯈꯣꯏꯗꯤ ꯌꯥꯝ ꯀꯟꯅ ꯍꯥꯏꯗꯤ ꯑꯣ ꯑꯣꯏꯕꯗꯤ ꯑꯩꯈꯣꯏ ꯃꯤꯠ ꯃꯤꯠ ꯑꯣꯏꯕꯅꯤꯅ ꯌꯥꯝ ꯀꯟꯅ ꯂꯤꯕ ꯑꯣꯏꯗ꯭ꯔꯤꯅꯤꯅ ꯍꯥꯏꯇꯥꯔꯦ ꯑꯍꯟ ꯌꯥꯝ ꯑꯣꯏꯕꯁꯨ ꯌꯥꯎꯋ
ꯑꯍꯟ ꯑꯣꯏꯁꯨ ꯌꯥꯕ꯭ꯔꯥ
ꯌꯥꯎꯋꯦ ꯌꯥꯎꯋꯦ ꯆꯍꯤ ꯊꯔꯇꯤ ꯌꯧꯕꯁꯨ ꯌꯥꯎꯋꯦ ꯑꯩ ꯁꯤꯁꯇꯔ ꯑꯃ ꯊꯥꯔ ꯇꯤ ꯌꯧꯝ ꯁꯥꯟꯅꯔꯝꯃꯤ ꯁꯥꯟꯅꯩ ꯃꯥꯁꯨ ꯑꯗꯨꯝ
ꯑ ꯆꯍꯤ ꯍꯪꯉꯨꯔꯕ
ꯑ ꯆꯍꯤ ꯑꯗꯨꯝ ꯍꯪꯖꯤꯜꯜꯂꯤꯒꯗꯧꯅꯤ ꯃꯥꯅ ꯑꯗꯨꯝ ꯍꯪꯉꯑꯦ ꯆꯍꯤꯌꯥ ꯁꯨꯔꯒꯦ ꯈꯣꯠꯂꯒꯦ ꯁꯨꯥꯏ ꯁꯨꯔꯦ ꯈꯣꯂꯤꯅ ꯑꯃꯝꯛ ꯍꯥꯏꯌꯦꯔ ꯍꯥꯏꯗꯤ ꯍꯥꯏꯗꯤ ꯋꯥꯔꯤ ꯁꯥꯟꯅꯕꯗꯁꯨ ꯍꯥꯏꯗꯤ ꯑꯩ ꯌꯥꯝꯗ꯭ꯔꯦꯗ ꯕ꯭ꯔꯥ ꯇ꯭ꯋꯦꯟꯇꯤꯒ ꯐꯥꯏꯚꯃꯨꯛ ꯈꯛꯇꯅꯤ ꯎꯝ ꯃꯥꯟꯅꯔꯝꯕꯁꯨ ꯌꯥꯏ ꯑꯗꯨꯗꯤ ꯏꯃꯥꯟꯅꯕꯁꯨ ꯑꯗꯨꯝ ꯌꯥꯎꯔꯝꯒꯅꯤꯃꯥꯟꯅꯗꯕꯁꯨ ꯑꯗꯨꯝ ꯌꯥꯎꯔꯝꯒꯅꯤ ꯁꯤꯗꯤ ꯏꯕꯥꯅꯤꯗꯤ ꯃꯥꯟꯅꯔꯦ ꯑꯣ ꯕꯔꯀ ꯃꯣꯏ ꯍꯧꯖꯤꯛꯀꯤ ꯑꯦꯃꯤꯟꯣꯏꯗꯣ ꯈꯪꯉꯦꯕꯀ ꯀꯣ ꯀꯣꯔꯣꯗꯤꯟꯣꯏ ꯑꯣꯏꯕꯗꯣ
ꯑꯣ ꯑꯗꯨ ꯈꯪꯅꯕ꯭ꯔꯥ ꯍꯥꯏꯁꯦ
ꯑꯥ ꯈꯪꯅꯕ ꯍꯥꯏꯗꯤ ꯑꯩꯅ ꯃꯁꯛ ꯈꯪꯕ ꯍꯥꯏꯇꯥꯔꯦ ꯃꯒꯤ ꯃꯣꯏꯒꯤ ꯀꯩꯅꯣꯁꯦ ꯃꯣꯏꯁꯦ ꯑꯩꯈꯣꯏꯅ ꯑꯩꯈꯣꯏꯒꯤ ꯁꯦꯅꯤꯌꯔ ꯑꯣꯏꯔꯛꯄꯅꯦꯕ ꯑꯩꯈꯣꯏ ꯀꯣꯂꯦꯖꯇꯖ ꯑꯩꯒꯤ ꯃꯥꯁꯇꯔꯗꯖ ꯑꯗꯨꯝ ꯑꯣꯏꯕꯅꯦꯕ ꯑꯗꯨꯅ ꯑꯗꯨ ꯑꯗꯨꯝ ꯃꯁꯛꯇꯤ ꯈꯪꯉꯤ ꯍꯥꯏꯇꯥꯔꯦ ꯍꯣꯏ ꯌꯥꯝ ꯀꯟꯅ ꯋꯥ ꯋꯥꯔꯤ ꯁꯥꯟꯅꯕ ꯈꯣꯠꯅꯕ ꯑꯗꯨꯕꯨꯗꯤ ꯇꯧꯔ ꯇꯦ ꯑꯗꯨꯒ ꯃꯥꯒ ꯂꯣꯏꯅꯔꯛꯄꯁꯤꯡꯗꯨꯗꯤ ꯑꯗꯨꯝ ꯑꯩꯈꯣꯏ ꯈꯪꯅꯕ ꯌꯥ ꯋꯥꯔꯤ ꯁꯥꯟꯅꯕ ꯌꯥꯎꯋꯦ ꯂꯣꯏꯅꯔꯛꯄ ꯌꯥꯎꯋꯦꯕ ꯑꯗꯨꯗꯒꯤ ꯑꯗꯨꯝ ꯃꯣꯏꯒꯤ ꯈꯨꯠꯊꯥꯡꯁꯤꯡꯁꯨ ꯈꯪꯉꯛꯄꯅꯦ ꯍꯥꯏꯇꯥꯔꯦ ꯃꯣꯏꯅ ꯁ꯭ꯇꯦꯇꯁ ꯊꯝꯃꯛꯄ ꯈꯣꯠꯂꯛꯄ ꯇꯧꯕꯗꯒꯤ ꯑꯗꯨꯃꯥꯏꯅꯁꯨ ꯁꯨꯃꯥꯏꯅ ꯁꯤ ꯂꯥꯛꯈꯤꯕꯅꯦꯕꯀꯣ ꯑ ꯈꯪ ꯃꯥ ꯁꯤ ꯀ ꯈꯪꯗꯦꯕ ꯑꯗꯨꯅ ꯑꯌꯥꯝꯕꯅ ꯁ ꯃꯩꯇꯩ ꯀꯌꯥꯗꯤ ꯌꯥꯎꯔꯝꯗꯧ ꯃꯥꯟꯗꯦ ꯌꯥꯎꯗꯤ ꯌꯥꯎꯕꯅꯦ ꯑꯗꯨꯏꯁꯨ ꯈꯔꯗꯤ ꯌꯥꯎꯗꯕꯅꯦ ꯑꯥ ꯌꯥꯝ ꯕꯅꯦꯕ
ꯎꯝ ꯑꯗꯨꯝ ꯌꯦꯡꯅꯤ ꯀꯩꯅꯣ ꯒ꯭ꯔꯨꯞꯀꯤ ꯀꯩꯅꯣꯗꯨꯗ ꯌꯦꯡꯉꯒ ꯀ ꯌꯥꯎꯗꯕ ꯃꯥꯜꯂꯦ ꯍꯥꯏꯐꯦꯠ ꯀꯩꯅꯣ ꯃꯤꯡꯒꯨꯝꯕꯗ ꯁꯦꯞ ꯇꯧꯗ꯭ꯔꯁꯨ ꯍꯥꯏꯐꯦꯠ ꯀꯩꯅꯣ ꯂꯩꯗꯅꯍ ꯀꯣꯟꯇꯦꯛ ꯑꯦꯠꯁ ꯇꯧꯗꯕ ꯃꯤꯗꯨꯗ ꯀꯩꯣꯏꯅ ꯊꯥꯖ ꯕ ꯃꯤꯠꯡꯁꯤꯡꯗꯨꯅ ꯗ ꯌꯦꯡꯉꯀꯥꯟꯗ
ꯑꯥ
ꯁꯦꯐ ꯇꯧꯕ ꯀꯩꯅꯣ ꯃꯤꯡꯁꯦ ꯑꯌꯥꯝꯕ ꯀꯩꯅꯣ ꯑꯣꯏꯕꯒꯤ ꯇꯥꯏꯞꯇ ꯇꯧꯋꯦꯕ
ꯎꯝ ꯃꯤ ꯑꯅꯤꯗꯤ ꯁꯨꯔꯦ ꯑꯩꯅ ꯃꯩꯇꯩꯗ ꯊꯦꯡꯅꯕ ꯍꯥꯏꯔꯒꯗꯤ ꯃꯥ ꯕꯦꯡꯗ ꯊꯕꯛ ꯇꯧꯋꯦꯅ ꯑꯃꯁꯨ ꯌꯥꯎꯏꯤ ꯃꯥꯁꯨ ꯃ ꯃꯥ ꯑꯃ ꯈꯪꯅꯩ ꯁꯗꯣ
ꯕꯦꯡꯗ ꯇꯧꯕꯗꯣ ꯃꯤꯁꯨ ꯂꯥꯛꯑꯕꯅꯤꯅꯦꯍ
ꯍꯥꯥ
ꯕꯦꯡꯗ ꯇꯧꯕ ꯊꯕꯛ ꯇꯧꯕ ꯃꯤꯁꯨ ꯂꯥꯛꯑꯕꯅꯤꯅꯦ
ꯂꯥꯛꯑ ꯈꯪꯗꯦ ꯃꯣꯏꯁꯨ ꯌꯥꯎꯁꯜꯂꯛꯑꯦ ꯃꯇꯝ ꯃꯇꯝ ꯃꯣꯏꯁꯨ ꯊꯕꯛ ꯍꯥꯡꯕ꯭ꯔꯥ ꯀꯩꯅꯣ ꯈꯪꯗꯦ ꯑꯗꯨ ꯃꯣꯏꯁꯨ ꯃꯇꯝ ꯂꯦꯟꯕ ꯑꯣꯏꯅ ꯀꯣꯟꯅꯗꯕ ꯖꯥꯠꯂꯗꯤ ꯈ ꯀꯣꯟꯗꯤ ꯀꯣꯟꯅꯔꯝꯒꯅꯗꯤ ꯈꯜꯂꯤ ꯑꯗꯣ ꯈꯪꯗꯦ ꯃꯣꯏ ꯕꯦꯡ ꯌꯦꯡꯗꯅꯕꯕꯨꯗꯤ ꯃꯈꯥ ꯄꯣꯂꯦꯀꯣ
ꯑꯥ
ꯍ ꯁꯔ ꯋꯥ ꯁꯥꯟꯅꯩ ꯑꯗꯨꯒ ꯑꯃꯁꯨ ꯌꯥꯎꯋꯤ ꯃꯩꯇꯩ ꯃꯆꯥ ꯑꯃꯁ ꯁꯥꯟꯅꯈꯤ ꯑꯅꯤꯗꯤ ꯁꯣꯟꯅꯔꯦ ꯑꯗꯣ ꯑꯌꯥꯝꯕꯗꯤ ꯑꯣꯏ ꯃꯩꯇꯩꯗꯤ ꯌꯥꯎꯗꯕ ꯃꯥꯂꯦ ꯀꯩ ꯍꯥꯏ
ꯑꯥ ꯀꯌꯥꯃꯨꯛ ꯀꯌꯥꯃꯨꯛ ꯀꯌꯥꯃꯨꯛ ꯌꯥꯕꯖꯥꯠꯅꯣ ꯃꯔꯤꯔꯛꯀꯨꯝꯕ ꯌꯥꯕ ꯃꯥꯜꯂꯦꯀꯣ
ꯃꯣꯏꯗꯤ ꯑꯃꯨꯛꯃꯨꯛꯇ ꯀꯥꯎꯟ ꯇꯧꯔꯤꯁꯦ ꯐꯥꯏꯚ ꯐꯥꯏꯚ ꯄꯤꯕꯅꯦ ꯐꯥꯏꯚ ꯐꯥꯏꯚꯇ ꯂꯣꯏꯔꯒꯥꯟꯗ ꯀꯥꯎꯟ ꯇꯧꯗꯣꯏꯅꯦꯕꯣ ꯅꯪꯒꯤ ꯄꯩꯁꯥ ꯁꯥꯗꯣꯏꯁꯦꯀꯣ
ꯅꯠꯇꯦ ꯏꯕꯥꯅꯤꯁꯦ ꯍꯥꯏꯕꯗꯤ ꯀꯣꯂꯔ ꯑꯥꯏꯗꯤꯁꯦ ꯃꯥꯟꯅꯕꯁꯦ ꯀꯩꯅꯣꯝꯃ
ꯑꯗꯨꯝ ꯌꯥꯏ ꯑꯗꯨꯗꯤ ꯅꯪꯅ ꯑꯃꯨꯛ ꯇꯧꯔꯦ ꯑꯩꯅ ꯑꯃꯨꯛ ꯇꯧꯔꯦꯗꯅ ꯑꯗꯨꯒ ꯑꯗꯨ ꯑꯗꯨ ꯑꯗꯨꯝ ꯌꯥꯏ ꯍꯥꯏꯕꯅꯤ ꯍꯥꯏꯗꯤ ꯅꯪꯅ ꯑꯃꯨꯛ ꯇꯩꯅ ꯑꯃꯨ ꯑꯗꯨꯝ ꯀꯥꯎꯟ ꯀꯣꯜ ꯃꯁꯤꯡꯝ ꯀꯥꯎꯟ ꯇꯧꯋꯦꯅ ꯍꯥꯏꯕꯅꯦꯕꯀꯣ
ꯑꯩꯗꯤ ꯂꯤꯃꯤꯠ ꯂꯤꯃꯤꯠ ꯂꯩꯕꯒꯨꯝꯗ ꯈꯟꯕꯈꯣ
ꯃꯣꯏꯅ ꯒ꯭ꯔꯨꯞꯇ ꯒ꯭ꯔꯨꯞꯇ ꯍꯥꯏꯕ꯭ꯔꯥ ꯊꯥꯔꯇꯤ ꯊꯥꯇꯤ ꯅꯣꯡꯃꯒꯤ ꯌꯥꯏ ꯑꯗꯨꯃꯥꯏꯅꯗꯤ ꯍꯥꯏꯕꯅꯤ ꯑꯗꯣ ꯑꯩ ꯑꯗꯨꯝ ꯌꯧꯅꯗꯤ ꯇꯧꯗꯦꯗ ꯃꯤ ꯃꯉꯥ ꯇꯧꯅꯕ ꯍꯣꯠꯅꯕꯗꯅ ꯋꯥꯏꯗ
ꯑ
ꯄꯩꯁꯥꯁꯨ ꯌꯥꯝ ꯆꯥꯎꯅ ꯁꯥꯕ ꯅꯠꯇꯦ ꯅꯠꯇꯕꯅꯤꯅ ꯑꯗꯨꯝ ꯌꯥꯝ ꯀꯟ ꯇꯧꯕ ꯀꯥꯟꯗꯦꯗ ꯍꯥꯏꯗꯤ ꯃꯣꯏ ꯄꯩꯁꯥꯥꯁꯦ ꯌꯥꯝ ꯀꯨꯏ ꯀꯨꯏ ꯆꯪꯉꯦꯕ ꯀꯩꯅꯣ ꯇꯥꯛꯁ ꯀꯨꯝꯕ ꯇꯧꯕ ꯇꯥꯔꯒꯗꯤ ꯑꯩ ꯇꯥꯛꯁꯇꯣ ꯌꯥꯝ ꯇꯧꯈ꯭ꯔꯦꯕ ꯋꯥꯟ ꯊꯥꯎꯖꯟꯃꯨꯛ ꯇꯧꯔꯦꯕꯀꯣ ꯑꯗꯣ ꯍꯧꯖꯤ